ꯍꯜꯂꯣ ꯗꯥ ꯒꯗ ꯏꯚꯅꯤꯡ
ꯑꯁ ꯆꯥꯛ ꯆꯥꯕꯣꯕ꯭ꯔꯣ
ꯆꯂ ꯍꯣꯏ
ꯑꯝ-ꯝ ꯀꯩ ꯍꯤꯟꯖꯥꯡ ꯊ‌ꯣꯡꯉꯥꯒ‌ꯦ
ꯁꯤꯗꯤ ꯃꯊꯦꯜ ꯌꯥꯝꯃꯦꯗ ꯑ ꯀꯥꯡꯉꯧ ꯑꯃ ꯌꯥꯎꯔꯦ ꯀꯥꯡꯁꯣꯏ ꯑꯃ ꯌꯥꯎꯔꯦ ꯑꯗꯨꯒ
ꯑꯁ ꯑꯗꯨꯗꯤ ꯄꯨꯔꯥ ꯀ‌ꯣꯝꯕ‌ꯣ ꯄ‌ꯦꯛꯅꯤꯅꯦ
ꯀꯔꯤ ꯍꯥꯏꯕꯔꯕ꯭ꯔꯥ ꯕ꯭ꯔꯗꯔ
ꯀꯣꯝꯕꯣꯅꯤꯅꯦ ꯑꯗꯨꯗꯤ ꯀꯣꯝꯕꯣ ꯄꯦꯛꯅꯤꯅꯦ ꯂꯣꯏ ꯁꯨꯕꯒꯤ ꯃꯑꯣꯡꯅꯦꯕ ꯌꯥꯏꯌꯦ ꯍꯁ ꯑꯩꯗꯤ ꯀꯩꯅꯣ ꯑꯣꯏꯅ ꯇꯧꯔꯦꯗ
ꯀꯥꯡꯁꯣꯏ ꯊꯣꯡꯗꯨꯗ ꯁꯛꯀꯪ ꯈꯔ ꯍꯥꯞꯄꯒꯀꯣ
ꯎꯝ ꯎꯝ
ꯀꯩꯅꯣ ꯀꯦꯔꯣꯝ ꯀꯥꯕꯤꯁꯤꯕꯨ ꯑꯩꯈꯣꯏ ꯑꯩꯈꯣꯏ ꯑꯪꯀꯜ ꯑꯗꯥꯏ ꯑꯩꯈꯣꯏꯒꯤ ꯀꯩꯅꯣꯗꯒ ꯂꯩꯕꯖꯥꯔꯣ
ꯅꯠꯇꯦ ꯅꯠꯇꯦ ꯑꯩꯈꯣꯏ ꯀꯩꯅꯣꯗꯅꯦ
ꯎ ꯑꯣ ꯑꯣ ꯑꯣ
ꯑꯩꯈꯣꯏꯅ ꯀꯩꯅꯣꯗ ꯔꯤꯝꯁꯀꯤ ꯃꯅꯥꯛꯔꯣꯝꯗꯀꯣ
ꯑꯣ ꯔꯤꯝꯁꯀꯤ ꯑꯣ ꯑꯣ ꯔꯤꯝꯁꯀꯤ ꯀꯗꯣꯝꯗꯅꯣ
ꯔꯤꯝꯁꯇꯣ ꯑꯩꯈꯣꯏ ꯀꯕꯝꯗꯣ ꯍꯥꯏꯗꯣꯛꯄ ꯌꯥꯗꯕꯀꯣ
ꯑꯣ ꯑꯩꯁꯨ ꯀꯩꯅꯣꯗ ꯂꯩꯕ ꯊꯥꯡꯃꯩꯕꯟꯗꯗ ꯂꯩꯕꯀꯣ ꯑꯣ
ꯑꯗꯣ ꯋꯥꯔꯜ ꯀꯞ ꯌꯦꯡꯉꯣꯏꯗ꯭ꯔꯣ
ꯋꯥꯔꯜ ꯀꯞꯀꯤꯁꯦ ꯑꯩꯗꯤ ꯌꯦꯡꯒꯅꯤ ꯅꯪꯗꯤ ꯀꯅꯥꯗ ꯂꯦꯞꯄꯤꯒꯦ
ꯑꯩꯏꯗꯤ ꯂꯦꯞꯇꯤ ꯂꯦꯞꯄꯤ ꯑꯗꯨꯕꯨ ꯑꯩꯒꯤ ꯐꯦꯟꯁꯦ ꯈꯪꯗꯅ ꯑꯍꯟ ꯑꯣꯏꯔꯕꯅꯤꯅ ꯈꯔ ꯁꯥꯟꯅꯕꯁ‌ꯦ
ꯅꯪꯅ ꯑꯗꯨꯃꯥꯏꯅ ꯐꯤꯁꯜ ꯇꯧꯕ꯭ꯔꯣꯕ
ꯍꯣꯏ ꯑꯗꯨꯝ ꯑꯗꯨꯕꯨ ꯎꯆꯤꯟ ꯅꯥꯆꯤꯟ ꯃꯥꯗꯤ
ꯆꯪꯗꯤ ꯆꯪꯕꯤꯅꯀꯣ
ꯆꯪꯉꯦ ꯆꯪꯉꯦ ꯆꯪꯉꯦ
ꯀꯩ ꯍꯥꯏꯁꯤꯔ ꯕꯤꯌꯣꯟꯕ ꯑꯥꯔ ꯑꯦꯛꯁꯄꯦꯛꯇꯦꯁꯟ ꯍꯥꯏ ꯇꯥꯔꯦꯅꯦ ꯑꯩꯈꯣꯏ ꯃꯤꯌꯥꯝꯒꯤ ꯐꯦꯟꯒꯤ ꯁꯄꯣꯔꯠꯇ ꯇꯧꯔꯒꯗꯤ
ꯎꯝ ꯍꯟꯗꯛꯀꯤꯁꯦ ꯑꯁ ꯑꯩꯈꯣꯏ ꯔꯣꯅꯥꯜꯗꯣꯁꯦ ꯈꯔ ꯋꯥ ꯃꯥꯜꯂꯦꯅꯦ ꯅꯍꯥꯟ ꯅꯪ ꯍꯥꯏꯕꯒꯨꯝꯅꯀꯣ
ꯎꯝ ꯈꯪꯗꯦ ꯔꯣꯅꯥꯜꯗꯣꯁꯦ ꯅꯣꯡꯃ ꯐꯖꯅ ꯍꯣꯏ ꯖꯤꯂꯤꯔꯣꯡꯒꯤ ꯇꯔꯄꯇꯒꯤ ꯆꯥꯛ ꯀꯧꯔꯒ ꯑꯣꯛ ꯑꯃ ꯍꯥꯠꯂꯒ
ꯇꯧꯗ꯭ꯔꯗꯤ ꯌꯥꯗ꯭ꯔꯦ ꯃꯥꯁꯦ ꯍꯛꯆꯥꯡ ꯈꯔ ꯁꯣꯜꯂꯦ ꯚꯤꯇꯥꯃꯤꯟ ꯈꯔ ꯋꯥꯠꯄ꯭ꯔꯥ ꯑꯍꯟꯁꯨ ꯑꯣꯏꯁꯨ ꯑꯣꯏꯔꯕꯒꯤ
ꯃꯦꯁꯤꯗꯤ ꯑꯗꯨꯝ ꯍꯟꯗꯤ ꯍꯟꯗ꯭ꯔꯤꯅ ꯕ꯭ꯔꯣ ꯍꯣꯏ ꯃꯦꯁꯤꯗꯤ ꯈꯪꯖꯩ ꯑꯗꯨꯕꯨ ꯑꯗꯨꯝ
ꯔꯣꯅꯥꯜꯗꯣꯒ ꯀꯝꯄ꯭ꯌꯔ ꯇꯧꯔꯒꯗꯤ ꯆꯍꯤꯒꯤ ꯃꯇꯥꯡꯗ ꯍꯥꯏꯔꯒꯗꯤꯀꯣ
ꯃꯥꯅꯦ ꯃꯥꯅꯦ
ꯎꯝ
ꯉꯁꯤꯒꯤꯗꯤ ꯅꯣꯔꯋꯦꯒ ꯀꯩꯅꯣꯒꯤꯗꯤ ꯐ꯭ꯔꯥꯟꯁꯀꯤꯗꯤ ꯀꯅꯥ ꯂꯦꯞꯄꯤꯒꯦ ꯕ꯭ꯔꯗ
ꯑꯩ ꯀꯩꯅꯣ ꯎꯝ ꯐ꯭ꯔꯥꯟꯁꯇ ꯕꯨꯗꯤ ꯂꯦꯞꯄꯦ
ꯎꯝ ꯑꯗꯨꯕꯨ ꯁꯨꯝ ꯌꯦꯡꯃꯀꯥꯟꯗ ꯈꯡꯕ꯭ꯔꯥ ꯑꯗꯨꯝ ꯁꯥꯅꯕ ꯀꯥꯟꯗ ꯀꯩ ꯍꯥꯏꯁꯤꯔ
ꯁꯣꯟ ꯃꯈꯣꯏꯗꯣ ꯑꯗꯨꯝ ꯁꯞꯄꯣꯔꯠ ꯇꯧꯅꯤꯡꯉꯤꯅꯦ ꯑꯩꯅ ꯀꯔꯤꯒꯨꯝꯕ ꯐ꯭ꯔꯥꯟꯁꯀ ꯀꯩꯅꯣ ꯇꯧꯕ ꯀꯥꯟꯗ ꯃꯤ ꯃꯥꯒ ꯅꯣꯔꯋꯦ ꯍꯥꯏꯕ ꯃꯣꯏꯒ ꯁꯥꯟꯅꯕ ꯀꯥꯟꯗ ꯃꯤ ꯅꯣꯔꯋꯦꯒꯤ ꯃꯤ ꯁꯣꯟꯕ ꯇꯥꯔꯒꯗꯤ ꯃꯣꯏ ꯑꯩꯉꯣꯟꯗ ꯑꯗꯨꯝ ꯁꯞꯄꯣꯔꯠ ꯇꯧꯅꯤꯡꯕ ꯎꯝ
ꯁꯝꯅ ꯍꯥꯏꯕ ꯀꯥꯟꯗ ꯅꯍꯥꯟ ꯌꯨ ꯑꯦꯁ ꯑꯦꯒ ꯏꯔꯥꯟ ꯁꯥꯟꯅꯕꯗꯣ
ꯑꯗꯨꯒ ꯀꯩꯕ ꯑꯩꯈꯣꯏ ꯁꯥꯎꯠ ꯀꯣꯔꯤꯌꯥꯒ ꯀꯅꯥꯒ ꯁꯥꯅꯕꯗꯣ ꯁꯥꯎꯠ ꯑꯐ꯭ꯔꯤꯀꯥ ꯏ
ꯑꯣꯕꯥꯅꯤ ꯁꯅꯥ ꯑꯗ ꯑꯦꯞꯁꯤ ꯔꯦꯟꯗꯥꯏꯒꯤꯁꯤ ꯍꯟꯗꯛꯁꯦ ꯃꯤ ꯑꯅꯧ ꯑꯅꯧꯕ ꯁ ꯂꯧ ꯃꯥꯜꯂꯦ ꯃꯣꯏꯒꯤ ꯁꯤꯔꯝꯗꯥꯏꯗ ꯍꯟꯗꯛ ꯆꯪꯅꯤꯕꯥꯎ ꯀꯗꯥꯏꯗ
ꯗꯨꯔꯟ
ꯑꯣ ꯑꯣ ꯑꯩꯖꯨ ꯍꯥꯏꯐꯦꯠꯇꯤ ꯇꯥꯏꯌꯦꯀꯣ ꯗꯨꯔꯟ ꯀꯞ ꯇꯀꯣ
ꯎꯝ
ꯎꯝꯝ ꯎꯝ ꯑꯁ ꯌꯥꯝ ꯐꯔꯕꯅꯦ ꯑꯃꯥꯔꯣꯝꯗꯗꯤ ꯐꯩ ꯎꯝ
ꯏꯁꯅꯥꯍꯥꯟ ꯃꯣꯏꯒꯤ ꯀꯩꯅꯣ ꯑꯥꯏ ꯀꯩꯅꯣ ꯁꯥꯟꯅꯕꯗꯣ ꯑꯁ ꯑꯗꯨꯗꯨꯁꯨ ꯍꯥꯏꯗꯤ ꯀꯔꯤꯗꯅ ꯃꯣꯏꯒꯤ ꯑꯃ ꯄꯣꯕ ꯑꯃ ꯑꯗꯨꯒ ꯑꯃꯨꯛ ꯁꯥꯟꯅꯕꯗꯣ ꯀꯔꯤꯔ ꯑꯃ ꯁꯟꯁꯥꯏꯟ ꯀꯩꯅꯣ ꯑꯃ ꯃꯣꯏꯒꯤ ꯊꯦꯡꯅꯕꯗ ꯑꯗꯨ ꯄꯣꯛꯎꯔꯒ ꯑꯃꯨꯛꯀ ꯄꯣꯛꯑꯕ ꯃꯦꯠꯆꯁꯨ ꯑꯃꯨꯛꯀ ꯊꯦꯡꯅꯩꯅ ꯑꯗꯨꯒ ꯃꯣꯏ ꯑꯃꯛ ꯄꯣꯕ ꯃꯦꯠꯆ ꯄꯣꯕꯒꯤ ꯇꯤꯝꯗꯣ ꯑꯃꯨꯛꯀ ꯊꯦꯡꯅꯕꯗꯣ ꯑꯗꯨꯗꯨꯗꯤꯨ ꯑꯃꯨꯛꯀꯁꯨ ꯄꯣꯛꯒꯦꯔꯥ ꯍꯥꯏꯅ ꯈꯟꯕꯅꯦꯕ ꯑꯁ ꯑꯗꯨ ꯃꯣꯏ ꯄꯣꯛꯎꯔꯝꯗ ꯌꯥꯗ ꯑꯃꯨꯀꯣ ꯃꯣꯏꯒꯤ ꯑꯃꯨꯛꯀ ꯑꯦ ꯑꯂꯦꯛꯀꯤ ꯇꯨ ꯇꯨꯗꯔ ꯑꯂꯦꯛꯀꯤ ꯇꯨꯗꯔ ꯑꯃꯨꯛꯀ ꯀ꯭ꯋꯥꯂꯤꯐꯥꯏ ꯇꯧꯕꯤꯌꯣ ꯑꯗꯨꯗꯤ ꯑꯁ ꯑꯏꯕ ꯈꯥꯡꯗ ꯑꯩꯈꯣꯏ ꯑꯄ ꯃꯤ ꯑꯃꯗꯤ ꯌꯥꯎꯕꯀꯣ ꯑ
ꯑꯗꯨ ꯈꯪꯗꯅ ꯃꯥꯅ ꯍꯥꯏꯔꯛꯄ ꯑꯩꯁꯨ ꯈꯪꯕꯅꯤꯅ ꯑꯗꯨꯕꯨ ꯄ꯭ꯂꯦꯗꯨ ꯁꯨꯡ ꯌꯦꯡꯗꯤ ꯌꯦꯡꯅꯤ
ꯑ ꯈꯨꯃꯥꯟꯄꯥꯛꯀꯤꯗꯨꯗꯤ ꯑꯩꯁꯨ ꯌꯦꯡꯕꯗꯤ ꯌꯦꯡꯉꯤꯍꯧꯗ꯭ꯔꯦ ꯑꯗꯨꯗ ꯃꯣꯏꯒꯤ ꯁꯤ ꯁꯥꯏꯒꯤ ꯌꯦꯡꯕꯗꯣ ꯁꯥꯏꯒ ꯁꯤ ꯁꯥꯟꯅꯕꯗꯣ ꯑꯗꯨꯗꯤ ꯌꯦꯕꯨꯗꯤ ꯑꯗꯨꯝ ꯏꯕꯥꯅꯤ ꯑꯗꯨꯝ ꯆꯠꯂꯦ
ꯕꯗꯔꯁꯦ ꯑꯗꯨꯝ ꯍꯧꯖꯤꯛ ꯀꯣꯂꯦꯖ ꯀꯥꯔꯤꯕ꯭ꯔꯥ ꯅꯠꯇ꯭ꯔꯒ ꯀꯣꯂꯦꯖ ꯂꯣꯏꯔꯤꯕ꯭ꯔꯥ ꯀꯔꯤ ꯀꯔꯤ ꯊꯕꯛ ꯍꯣꯠꯅꯔꯤꯒꯦ
ꯑꯣ ꯑꯩꯗꯤ ꯀꯩꯅꯣꯗ ꯂꯩꯌꯦ ꯁꯥꯏ ꯗꯤ ꯗꯤꯄꯥꯔꯠꯃꯦꯟꯗ ꯂꯩꯌꯦ
ꯍꯥ
ꯁꯔꯤꯗ ꯁꯦꯔꯤꯗ
ꯑ
ꯂꯩꯌꯦ ꯑꯩꯁꯨ ꯑꯩꯈꯣꯏ ꯑꯉꯥꯡ ꯑꯃꯅ ꯀꯩꯅꯣ ꯉꯁꯥꯏ ꯋꯥꯔꯤ ꯁꯥꯟꯅꯕꯀꯣ ꯑꯗꯨꯗ ꯕ꯭ꯔꯣ ꯑꯩꯈꯣꯏꯒꯤ ꯋꯥꯔꯤꯁꯨ ꯑꯗꯨꯝ ꯇꯥꯕꯗꯨꯗꯀꯣ
ꯎꯝ
꯭ꯔꯣꯁꯦꯁ ꯃꯥꯏꯟ ꯍꯟꯗꯛꯁ ꯌꯨꯝꯗ ꯂꯩꯑꯦ ꯑꯗꯨꯃꯥꯏꯅ ꯍꯥꯏꯔꯒ ꯑꯗꯣ ꯕ꯭ꯔꯣ ꯍꯣꯏꯒꯤꯈꯤꯕ ꯃꯥꯟꯅꯕ ꯑꯣꯏꯕꯅꯤꯅ ꯑꯗꯨꯝ ꯆꯥꯛ ꯆꯥꯔꯕ꯭ꯔꯅ ꯉꯁꯥꯏ ꯑꯗꯨꯝ ꯍꯥꯡꯉꯛꯄꯗꯣ ꯉꯁꯥꯏ ꯏꯕꯥꯅꯤ ꯊꯦꯡꯅꯕꯗꯣ ꯑꯗꯨꯗ ꯑꯗꯨꯝ ꯑꯣ ꯉꯁꯥꯏ ꯏꯕꯥꯅꯤ ꯊꯦꯡꯅꯕꯗ ꯑꯩ ꯀꯩꯅꯣꯗꯤ ꯀꯩꯅꯣ ꯇꯧꯔ ꯀꯥꯟꯗ
ꯑꯠꯆꯥ ꯑꯆꯥ
ꯑꯗꯨꯒꯗ
ꯑꯣ
ꯑꯩꯅ ꯑꯩꯒꯤ ꯁꯤ ꯅꯝꯕꯔ ꯔꯦꯖꯤꯁꯇ꯭ꯔꯦꯁꯟ ꯇꯧꯖꯩ ꯀꯩꯅꯣꯒꯤ ꯏꯅꯥꯎꯅꯨꯄꯤꯒꯤ ꯅꯝꯕꯔ ꯃꯔꯨ ꯑꯣꯏꯕ ꯑꯗꯨꯒꯤꯅꯤꯗ ꯎꯝ ꯍꯣꯔ ꯍꯤꯟꯗꯤ ꯣꯜ ꯌꯦꯡꯒꯦꯔꯣ
ꯍꯌꯦꯡ ꯉꯁꯤ ꯑꯩꯈꯣꯏ
ꯁꯤ ꯑꯩ ꯍꯣꯏ ꯀꯦꯕ
ꯈꯔꯨꯏꯗꯣ
ꯎꯝ ꯎꯝ
ꯑꯗꯨꯗꯣ ꯂꯥꯡ ꯊꯛꯄꯤꯕꯒꯤ ꯍꯌꯦꯡ ꯑꯌꯨꯛ ꯀꯥꯏꯕ ꯆꯠꯗꯒꯤ ꯕꯣꯠ ꯌꯦꯡꯁꯤꯔꯥ ꯌꯦꯡꯉꯨꯁꯤꯔꯥ ꯀꯛ
ꯑꯁꯅꯦ ꯅꯪ ꯃꯤꯁꯤꯗꯤ ꯤꯇꯥꯃꯤꯟ ꯅꯤꯅꯤꯍꯦ ꯑꯁ ꯑꯗꯨꯗꯤ ꯑꯩꯁꯨ ꯌꯥꯎꯅꯤꯡꯉꯤꯍꯦ ꯅꯪꯒꯤꯗꯨꯗꯤ
ꯋꯥꯗꯤ ꯋꯥꯕꯅꯦꯍꯦ
ꯑꯁ ꯑꯗꯨꯃꯛ ꯍꯥꯎꯕ ꯂꯩꯇꯦꯀꯣ ꯈꯔ ꯋꯥꯔꯒ ꯈꯔ ꯀꯩꯅꯣ ꯂꯩꯕ ꯃꯇꯝꯗꯣ ꯑꯌꯨꯛꯀ ꯇꯛꯑꯒ ꯑꯗꯨꯒ ꯆꯥꯕ ꯃꯇꯝꯝꯗꯒ ꯑꯁ
ꯑꯗꯣ ꯕ꯭ꯔꯗꯔ ꯑꯩ ꯍꯧꯖꯤꯛ ꯕꯦꯛꯒ꯭ꯔꯥꯎꯟꯒꯤ ꯅꯣꯁꯁꯦ ꯈꯔ ꯇꯥꯕ꯭ꯔꯥ
ꯇꯥꯏ ꯇꯥꯏ ꯇꯥꯏ
ꯌꯥꯝ ꯀꯟꯅ ꯊꯥꯕ꯭ꯔꯥ ꯀꯃꯥꯏꯅ ꯇꯧꯒꯦ
ꯈꯤꯇꯪꯗꯤ ꯇꯥꯏ ꯃꯔꯛ ꯃꯔꯛꯇ ꯑꯣꯏꯅꯀꯣ ꯍꯧꯖꯤꯛꯁꯨ ꯇꯥꯏ
ꯍꯣꯏ ꯑꯉꯥꯡꯈꯣꯏ ꯁꯅꯥꯝꯅꯤꯅ ꯍꯥꯏꯔꯗꯨ ꯇꯥꯗꯅꯦ ꯃꯣꯏꯁꯦ ꯍ
ꯑꯁ ꯑꯗꯨꯕꯨꯗꯤ ꯅꯪꯉꯤꯁꯤꯗꯤ ꯍꯣꯔꯦꯟꯒꯤꯁꯤꯗꯤ ꯄꯨꯔꯥ ꯚꯤꯇꯥꯃꯤꯟꯒꯤ ꯀꯩꯅꯣꯅꯤꯅꯦ
ꯃꯤꯁꯛꯅꯤꯅꯦ ꯑꯃꯨꯛ ꯆꯠꯀꯗꯧꯅꯤꯅ ꯕꯣꯜ ꯌꯦꯡꯒꯗꯧꯕ ꯃꯇꯝ ꯅꯪ ꯂꯩꯒꯗꯧ ꯃꯥꯟꯗ꯭ꯔꯦꯕ ꯑꯗꯨꯗꯤ
ꯕꯣꯜ ꯌꯦꯡꯒꯗꯕꯗ ꯑꯩ ꯉꯥꯛꯇꯪꯕꯨꯗꯤ ꯌꯦꯡꯕ ꯌꯥꯏ ꯍꯥꯏꯕꯗꯤ ꯑꯩꯗꯤ ꯎꯋꯐꯦ ꯐꯥꯎꯋ ꯀꯞ ꯂꯣꯏꯗꯦ ꯐꯥꯎꯋ ꯑꯗꯨꯝ ꯔꯨꯝꯗ ꯇꯨꯝꯗꯦ ꯀꯃꯟ ꯔꯨꯝꯗ ꯑꯗꯨꯝ ꯇꯨꯝꯃꯦꯕꯀꯣ
ꯎꯝꯝ ꯎꯝ ꯎꯝ ꯎꯝ ꯎꯝ
ꯌꯦꯉꯁꯨꯕ
ꯑꯗꯨ ꯅꯪꯒꯤꯤꯗꯨꯗꯤ ꯀꯩꯅꯣ ꯌꯥꯏꯊꯣꯛꯄꯒꯨꯝꯕ ꯇꯧꯔꯅꯤ ꯍꯩ ꯑꯩꯒꯤꯁꯤ ꯈꯔꯗꯤ ꯊꯝꯃꯝꯃꯨꯍꯦ ꯄꯤꯁ ꯃꯣꯏꯒꯤ ꯀꯩꯅꯣꯗꯣ
ꯑꯥ ꯑꯥ
ꯑꯁ ꯀꯜꯂꯣꯍꯦ ꯑꯃ ꯑꯅꯤ ꯈꯤꯇꯪꯗꯤ ꯊꯝꯃꯝꯃꯣꯍꯦ
ꯍꯣꯏ ꯍꯣꯏ ꯍꯣꯏ ꯊꯝꯒꯦ ꯊꯝꯒꯦ ꯑꯗꯨ ꯑꯁ ꯍꯌꯦꯡ ꯆꯠꯀꯗꯕꯁꯦ ꯍꯌꯦꯡ ꯆꯠꯀꯗꯕꯁꯦ ꯈꯜꯂꯒ ꯍꯌꯦꯡꯁꯦ ꯈꯔ ꯉꯟꯅ ꯆꯠꯁꯦ ꯍꯥꯏꯕꯀꯣ ꯑꯩ ꯕ꯭ꯔꯗꯔ ꯂꯣꯒ ꯏꯕꯅꯤ ꯆꯠꯄꯅꯦꯕ
ꯑꯥ ꯑꯥ
ꯀꯕꯝꯗꯣ ꯑꯅꯤ ꯑꯍꯨꯝ ꯃꯔꯤ ꯁꯨꯑꯕ ꯍꯪꯕ꯭ꯔꯥ
ꯑꯣ ꯑꯣ ꯑꯣ ꯑꯣ ꯑꯣ
ꯈꯣꯏꯖꯩꯗꯣ ꯆꯥꯝꯃꯒ ꯀꯌꯥꯅꯣ ꯑꯣꯏꯕꯅꯦꯕꯀꯣ ꯍꯥꯏꯒꯤ
ꯑꯗꯨꯗꯤ ꯅꯣꯏꯒꯤꯁꯤꯗꯤ ꯌꯥꯝꯃꯦꯅꯦ
ꯑꯗꯨꯁꯨ ꯀꯩ ꯍꯥꯏꯕ꯭ꯔꯥ ꯑꯝ ꯃꯔꯛ
ꯑꯗꯨꯃꯥꯏꯛꯇ ꯌꯥꯎꯈꯣꯏ ꯌꯥꯎꯔꯣꯏꯅꯁꯨ ꯈꯪꯗꯕꯦ ꯃꯐꯝ ꯑꯃꯗ ꯆꯠꯄ ꯀꯥꯟꯗ ꯌꯥꯕ ꯎꯝ ꯎꯝ ꯎꯝ ꯎꯝꯝ ꯑꯦ ꯌꯥꯎꯔꯃꯁꯨ ꯑꯣꯏꯌꯣꯗ ꯌꯥꯎꯔꯁꯨ ꯌꯥꯎꯔꯝꯒꯗꯧ ꯃꯥꯜꯂꯦꯗ ꯑ ꯑꯩꯅ ꯁꯤꯒꯤꯁꯦ ꯈꯔꯣꯏꯒꯤꯁꯦ ꯑꯩꯅ ꯈꯪꯕ ꯍꯥꯏꯕꯁꯤ ꯑꯗꯨꯗꯥꯏꯗꯒꯤ ꯈꯪꯕ꯭ꯔꯥ ꯍꯥꯏꯕ ꯃꯇꯝꯗ ꯑꯩ ꯈꯔꯥꯗꯤ ꯀꯔꯦ ꯑ ꯁꯤꯛꯁ ꯐꯣꯔ ꯁꯤꯛꯁ ꯁꯤ ꯁꯤꯛꯁ ꯁꯚꯦꯟ ꯏꯔꯁ ꯑꯃ ꯁꯣꯔꯛꯃꯅꯤꯀꯣ ꯑꯗꯨ ꯅꯠꯇꯦ ꯑꯩ ꯊꯥꯛꯄ ꯅꯠꯇꯕꯀꯣ ꯑꯩꯅ ꯈꯪꯕꯁꯦ ꯈꯔꯣꯏꯒꯤ ꯈꯔꯣꯏꯒꯤ ꯄꯋꯥꯔꯁꯦ ꯈꯪꯕꯁꯦ ꯀꯃꯥꯏꯅ ꯈꯪ ꯑꯗꯨꯃꯥꯏꯅ ꯑꯗꯨ ꯃꯇꯝꯗꯨꯗ ꯑꯩꯁꯦ ꯈꯔ ꯅꯥꯔꯃ ꯍꯥꯏꯕ ꯇꯥꯔꯦꯗ ꯅꯥꯔꯝꯕꯀꯣ ꯈꯔ ꯂꯝꯍꯦꯟꯕꯒꯤ ꯅꯥꯕ ꯍꯥꯏꯕꯖꯥꯗꯣ ꯑꯗꯨ ꯅꯥꯕ ꯃꯇꯝꯗꯨꯗ ꯁꯨꯃꯥꯏꯅ ꯇꯧꯔꯦ ꯁꯨꯃꯥꯏꯅ ꯇꯧꯕꯗꯨꯗ ꯏꯃꯥꯟꯅꯕ ꯑꯃ ꯂꯩꯌꯦꯕ ꯍꯧꯖꯤꯛꯁꯨ ꯃꯥꯅ ꯑꯩꯈꯣꯏꯁꯦ ꯃꯇꯝꯗꯨꯗ ꯑꯩꯁꯦ ꯈꯔ ꯌꯦꯡꯕꯁꯦ ꯕꯤꯠ ꯕꯤꯠꯇ ꯑꯗꯨꯝ ꯆꯠꯂꯝꯕꯗꯣ ꯈꯔ ꯑꯉꯥꯡ ꯑꯣꯏꯕꯅꯤꯅꯀꯣ ꯎ ꯃꯣꯏꯁꯦ ꯑꯗꯨꯝ ꯑꯦꯛꯁꯄꯔꯦꯟ ꯂꯩꯕꯅꯦꯕ ꯃꯥꯅ ꯈꯥꯔꯣꯏꯁꯦ ꯈꯔꯣꯏꯁꯦ ꯄꯨꯔꯛꯑꯦ ꯑꯗꯨ ꯃꯇꯝꯗ ꯈꯔꯗ ꯄꯨꯔꯛꯑꯦ ꯄꯨꯔꯛꯑꯒ ꯃꯥꯅ ꯑꯩꯉꯣꯟꯗ ꯐꯖꯅ ꯄꯤꯕꯗꯣ ꯑꯗꯨꯗꯒꯤꯗꯤ ꯑꯩꯅ
ꯌꯥꯝꯁꯨꯂꯅꯦ ꯃꯥꯗꯣ
ꯑꯁ ꯑꯗꯨ ꯑꯗꯨ ꯑꯩꯁꯨ ꯈꯪꯉꯦꯕ ꯃꯇꯝꯗꯨꯗꯤ ꯑꯩꯈꯣꯏ ꯅꯨꯄꯤ ꯍꯧꯖꯤꯛ ꯅꯨꯄꯤ ꯄꯤꯤꯈꯤꯗ꯭ꯔꯦ ꯑꯗꯨ ꯑꯣꯏꯔꯁꯨ ꯃꯇꯝꯗꯣ ꯈꯔꯗꯣꯀꯣ ꯀꯩꯅꯣ ꯇꯧꯕ ꯃꯇꯝꯗꯨꯗ ꯄꯤꯖꯔ ꯏꯁꯥꯅ ꯑꯗꯨꯝ ꯈꯪꯕꯗꯣ ꯑꯩ ꯑꯩ ꯔꯤꯝꯁ ꯝ ꯔꯤꯝꯁꯇꯦ ꯂꯩꯕ ꯃꯇꯝꯗꯅꯦꯕ